ꯇꯥꯏꯌꯦ
ꯍꯤꯡꯗꯤ ꯍꯤꯡꯂꯤꯀꯣ
ꯁꯤꯕꯨ ꯁꯤꯈ꯭ꯔꯤꯕ꯭ꯔꯥꯅ ꯈꯜꯂꯝꯃꯤꯕ ꯑꯩꯗꯤ
ꯁꯤꯅꯤꯡꯉꯥꯏꯁꯨ ꯁꯤꯕꯁꯨ ꯌꯥꯗꯕ
ꯁꯤꯅꯤꯉꯥꯏ ꯁꯤꯅꯤꯉꯥꯏ ꯄꯩꯁꯥ ꯂꯩꯇꯕ꯭ꯔꯣ
ꯎꯝ ꯃꯦ
ꯐꯣꯟ ꯊꯝꯈꯤꯕ ꯈꯪꯕ꯭ꯔꯣ
ꯈꯪꯉ
ꯈꯪꯉꯦ
ꯑꯩꯅ ꯈꯪꯗ꯭ꯔꯗꯤ ꯅꯪꯅ ꯈꯪꯈꯤꯗ꯭ꯔꯣ ꯋꯥ
ꯈꯣꯡꯔꯣꯖꯤ
ꯋꯥ ꯉꯥꯡ ꯅꯥꯡꯒꯅꯤ
ꯑꯩꯁꯦ ꯌꯥꯔꯗꯤ ꯍꯣꯏꯌꯦ ꯍꯪꯆꯤꯠꯁꯦ ꯁ꯭ꯀꯨꯜꯗ ꯑꯃꯨꯛ ꯀꯥꯔꯁꯤꯔꯅ ꯈꯟꯗꯦ ꯈꯟꯕꯅꯦ ꯑꯗꯣ ꯍꯌꯦꯡꯗꯨꯣ ꯆꯠꯄ ꯌꯥꯔꯒ ꯆꯠꯄ ꯇꯥꯔꯗꯤ ꯑꯥ ꯍꯪꯆꯤꯠ ꯍꯌꯦꯡ ꯍꯜꯂꯛꯄ ꯁꯪꯗ꯭ꯔꯗꯤ ꯍꯪꯆꯤꯠ ꯑꯣꯏꯅ ꯍꯜꯂꯛꯇꯣꯏꯕ ꯑꯗꯨꯗꯤ ꯗꯦꯠ ꯀꯌꯥꯗ ꯇꯥꯡ ꯀꯌꯥꯗ ꯆꯠ ꯑꯃꯨꯛ ꯁ꯭ꯀꯨꯜꯗ ꯆꯪꯕ ꯌꯥꯔꯅꯤ ꯑꯦ
ꯉꯁꯤ ꯐꯥꯎ ꯂꯥꯛꯄ ꯌꯥꯒꯗꯧ ꯃꯥꯟꯗꯦ
ꯍꯪꯆꯤꯠꯇꯤ ꯑꯩ ꯌꯨꯝꯗ ꯍꯜꯂꯛꯄ ꯅꯨꯃꯤꯠ ꯑꯣꯏꯔꯅꯤꯅ
ꯏꯁꯀꯣꯔꯇꯣ ꯉꯟꯉꯟꯅ ꯆꯠꯂꯗꯤ ꯅꯃꯥ ꯍꯣꯏ ꯉꯥꯡꯅꯤꯉꯥꯏꯗꯤ ꯐꯅ ꯂꯩꯔꯅꯤ
ꯉꯁꯥꯏꯗꯣ ꯆꯠꯀꯅꯨ ꯆꯠꯀꯅꯨ ꯉꯥꯡꯔ ꯂꯩꯌꯦ ꯑꯗꯨꯅ ꯑꯩꯅ ꯑꯩ ꯏꯊꯟꯇ ꯆꯠꯂꯗꯤ ꯌꯦꯡꯕ ꯎ ꯃꯐꯝꯗꯨ ꯈꯪꯗꯦ ꯌꯦꯡꯕꯗꯨ ꯆꯠꯄꯁꯨ ꯍꯩꯔꯣꯏ ꯑꯗꯣ ꯎꯝ ꯏꯕꯨꯡ ꯑꯃ
ꯅꯣꯡꯃꯌꯥ